ꯍꯜꯂꯣ ꯍꯜꯂꯣ ꯍꯜꯂꯣ ꯑꯣ ꯀꯩꯗꯧꯂꯩꯒꯦ
ꯍꯥ
ꯀꯩꯗꯧꯔꯥ ꯂꯩꯒꯦ
ꯑꯁ ꯕꯣꯜ ꯌꯦꯡꯕꯒꯤ ꯀꯟꯅ ꯃꯊꯥ ꯁꯥꯥꯏꯌꯦ ꯍꯧꯖꯤꯛꯁꯦ ꯏꯖꯤꯞ ꯑꯃ ꯆꯟꯕꯒꯤ
ꯀꯩꯁꯨ ꯇꯧꯔꯣꯏꯗ ꯀꯩꯁꯨ ꯇꯧꯔꯣꯏꯗ ꯃꯇꯝ ꯌꯥꯝ ꯂꯩꯔꯤꯗ
ꯍꯣꯏ ꯍꯥꯐ ꯇꯥꯏꯝ ꯍꯥꯐ ꯇꯥꯏꯝꯗ ꯑꯗꯨꯝ ꯌꯦꯡꯉꯅꯤ ꯑꯁ ꯑꯩꯁꯦ ꯂꯩꯕ ꯌꯥꯝ ꯅꯨꯡꯉꯥꯏꯇ꯭ꯔꯦꯅꯦ ꯍꯧꯖꯤꯛꯁꯦ
ꯑꯁ ꯑꯗꯨ ꯅꯪꯒꯤꯗꯨ ꯑꯗꯣ ꯑꯁꯤ ꯀꯩꯅꯣ ꯑꯔꯖꯦꯟꯇꯤꯅꯥ ꯈꯠ ꯑꯣꯏꯕ꯭ꯔꯣ
ꯍꯣꯏ ꯑꯩꯈꯣꯏꯗꯤ ꯑꯔꯖꯦꯟꯇꯤꯅꯥ ꯈꯛꯅꯦ
ꯑꯁ ꯑꯥꯔꯖꯦꯟꯇꯤꯅꯥ ꯑꯦꯖꯦꯟꯁꯗꯣ ꯌꯥꯝꯗꯤ ꯅꯨꯡꯁꯤꯕꯅꯤꯗ
ꯍꯦꯍꯦ ꯆꯤꯀꯦꯟ ꯍꯥꯞꯇ ꯇꯧꯔꯛꯑꯅꯤ ꯅꯝꯗꯤ ꯀꯩꯅꯣ ꯅꯝꯕꯅꯦ ꯑꯥꯔꯖꯦꯟꯇꯤꯅꯥꯅ ꯏꯖꯤꯞꯅ ꯉꯝ- ꯅꯝꯗꯦꯕ ꯃꯣꯏꯖꯨ ꯗꯥꯎ ꯂꯩꯌꯦꯕ
ꯒꯤ ꯆꯥꯟꯁ ꯂꯩꯕꯅꯤꯗ ꯑꯩꯈꯣꯏꯒꯤꯗꯤ ꯉꯔꯥꯡ ꯑꯣꯏꯒ꯭ꯔꯦ
ꯑꯣ
ꯔꯣꯅꯥꯜꯗꯣꯗꯣ ꯀꯟꯅ ꯁꯄꯣꯠ ꯇꯧꯑ ꯔꯥꯖꯤꯜꯒ ꯑꯖ ꯄꯣꯇꯨꯒꯣꯜ ꯑꯗꯨ ꯑꯗ ꯑꯥꯔꯖꯦꯟꯇꯤꯅꯥꯒꯤꯗꯨ ꯆꯥꯟꯁꯄꯕꯨꯗꯤ ꯑꯗꯨꯝ ꯂꯩꯔꯤꯕꯅꯤꯗꯀꯣ ꯃꯣꯏꯗꯨ ꯑꯁ ꯅꯤꯁꯤꯗꯣ ꯀꯔꯤꯔ ꯈꯪꯗꯦꯅ‌ꯦ ꯄ‌ꯦꯅꯥꯏꯜꯇꯤꯗ ꯑꯗꯨꯝ‌ ꯃꯤꯁ ꯇꯧꯏꯅ‌ꯦ ꯍꯟꯗꯛꯀꯤ ꯋꯥꯔꯜ ꯀꯞꯁꯦ ꯀꯔꯤ ꯃꯊꯦꯜ ꯆꯥꯒꯦ ꯉꯁꯤꯗꯤ ꯀꯔꯤ ꯃꯤꯊꯦꯜ ꯆꯥꯒꯦ
ꯑꯩꯈꯣꯏꯗꯤ ꯉꯥꯅꯨ ꯆꯥꯏ
ꯎ ꯑ ꯃꯦꯁꯤꯒꯤꯗꯃ ꯏꯖꯥ ꯖꯒꯔ ꯃꯥꯂꯦ
ꯑꯁ ꯉꯥꯅꯨ ꯑꯅꯤ ꯍꯥꯞꯄꯅꯦ
ꯑꯣ ꯑ‌ꯣꯏ ꯑꯁ ꯑꯁ‌ꯦꯡꯕ ꯅꯨꯡꯗꯤ ꯅꯨꯡꯉꯥꯏꯗꯕꯅꯤ ꯉꯔꯥꯡ ꯑꯩꯈꯣꯏꯒꯤ ꯑ ꯀꯩꯅꯣ ꯄꯇꯀꯣ ꯐ ꯁꯤꯕꯗꯣ ꯄꯤꯅꯤ ꯄꯦꯟꯗꯍꯦ ꯄ꯭ꯔꯣꯇꯣꯀꯣꯜ ꯑꯁꯤ ꯀꯩꯅꯣ ꯃꯦꯁꯤ ꯄ꯭ꯔꯣꯇꯣ ꯑꯁꯤꯗꯣ ꯑꯩꯈꯣꯏꯗ ꯃꯣꯏꯒꯤꯗꯤ ꯋꯥꯔꯜ ꯀꯞꯇ ꯂꯥꯁ ꯑꯣꯏꯕꯅꯤꯅꯀꯣ
ꯍꯣꯏ ꯍꯣꯏ ꯍꯣꯏ
ꯃꯣꯏ ꯀꯩꯅ ꯍꯧꯖꯤꯛ ꯑꯔꯖꯦꯟꯇꯤꯅꯥ ꯁꯨ ꯄꯣꯔꯇꯨꯒꯜꯁꯨ ꯃꯣꯏ ꯊꯣꯛ ꯈꯔꯗꯤ ꯑꯩꯈꯣꯏꯗꯣ ꯈꯔ ꯏꯟꯇꯔꯦꯁꯇꯗꯤ ꯌꯥꯝꯟꯊꯥꯏꯑꯌꯦꯅ ꯑꯗꯣ ꯑꯁ
ꯀꯔꯤ ꯍꯥꯏꯔꯒꯦꯔꯥ ꯀꯣ ꯍꯥꯏꯕꯗꯤ ꯂꯣꯏꯗꯤ ꯂꯣꯏꯈ꯭ꯔꯦꯕ ꯑꯗꯣ
ꯑꯗꯨꯕꯨ ꯑꯩꯅ ꯀꯩꯅꯣ ꯍꯧꯖꯤꯛ ꯍꯥꯥꯂꯦꯟ ꯈꯣꯏꯁꯨ ꯃꯣꯏꯗ ꯑꯗꯨꯝ ꯁꯞꯄꯣꯔꯠ ꯇꯧꯋꯦ ꯑꯗꯨꯕꯨ ꯕ꯭ꯔꯥꯖꯤꯜꯒ ꯁꯅꯥꯃꯤꯅꯈꯤꯕꯗꯣ ꯌꯥꯝ ꯄꯦꯟꯗꯤ ꯄꯦꯟꯗꯦ ꯑꯩꯈꯣꯏꯅ ꯁꯞꯄꯣꯔꯠ ꯇꯧꯕꯁꯤꯡꯗꯨꯀꯣ
ꯍꯣꯏ ꯍꯣꯏ ꯍꯣꯏ ꯑꯥꯍ
ꯄ꯭ꯂꯦꯌꯔ ꯑꯁ ꯉꯔꯥꯡꯒꯤ ꯏꯁꯄꯦꯟꯗꯨꯁꯨ ꯑꯃꯒ ꯔꯣ ꯔꯣꯅꯥꯟꯗꯣꯒ ꯃꯣꯏ ꯁꯥꯟꯅꯕꯗ ꯑꯥꯁ ꯌꯥꯝ ꯁꯣꯅꯤ ꯁꯣꯏ ꯈꯥꯏꯗ ꯑꯣꯏ ꯄꯨꯣꯇꯨ ꯀꯗꯨꯗꯤ ꯑꯥꯔꯖꯦꯟꯇꯤꯅꯥꯒꯤ ꯔꯦꯀꯣꯔꯗꯗꯤ ꯌꯥꯝ ꯐꯖꯔꯤꯑꯦꯕ ꯍꯣꯏ ꯑꯥꯁ ꯗꯥꯎ ꯂꯩꯇꯦ ꯑꯩꯅ ꯍꯥꯏꯕ ꯑꯥꯁ ꯋꯥꯔꯤꯕꯨ ꯒꯣꯜ ꯆꯠꯂꯁꯨ ꯍꯥꯞꯒꯨꯝꯕꯗ ꯆꯠꯂꯗꯤ ꯈꯔ ꯐꯒꯗꯧꯕꯀꯣ ꯑꯁ ꯂꯣꯏꯔꯝꯗꯥꯏꯗ ꯒꯣꯜ ꯆꯟꯕꯗꯨꯗꯤ ꯕꯤꯠꯇꯤ ꯄꯨꯔꯥ ꯂꯣꯏꯍꯦ
ꯍꯣꯏ ꯍꯅꯤꯡꯉꯥꯏ ꯆꯥꯟꯁꯗꯗꯣ ꯌꯥꯝ ꯋꯥꯡꯗ꯭ꯔꯦꯕ ꯌꯥꯝ ꯅꯦꯝꯈ꯭ꯔꯦꯕ
ꯃꯣꯏꯅ ꯃꯇꯝ ꯃꯥꯡꯍꯟꯒꯦ ꯍꯥꯏꯔꯗꯤ ꯃꯤꯅꯤꯠ ꯃꯔꯤ ꯃꯉꯥꯗꯤ ꯑꯗꯨꯝ ꯌꯥꯝ ꯂꯥꯏꯈ꯭ꯔꯦꯅ ꯅꯥꯏꯟꯇꯤ ꯃꯤꯅꯤꯠꯇ ꯑꯗꯨꯝ ꯃꯣꯏ ꯗꯤꯐꯦꯟ ꯇꯧꯔ ꯂꯩꯕꯗꯣ ꯁꯤꯛꯁ ꯃꯤꯅꯤꯠ ꯈꯛꯇ ꯑꯣꯏꯕꯗꯗꯤ ꯃꯣꯏꯒꯤ ꯆꯥꯟꯁꯇꯨ ꯌꯥꯝ ꯋꯥꯡꯈ꯭ꯔꯦꯕ
ꯍꯣꯏ ꯍꯣꯏ ꯌꯥꯝ ꯋꯥꯡꯉꯦ ꯍꯥꯏꯕꯗꯤ ꯃꯤꯠ ꯃꯤꯅꯤꯠ ꯇꯔꯨꯛꯇꯗꯤ ꯒꯣꯜ ꯑꯃꯨꯛ ꯆꯟꯅꯤꯡꯉꯤ ꯍꯥꯏꯕꯁꯦ ꯌꯥꯗꯦꯕꯀꯣ
ꯑꯥꯁ ꯑꯗꯨꯗꯤ ꯏꯇꯥꯎꯒꯤ ꯃꯊꯛ ꯑꯣꯏꯈ꯭ꯔꯦꯗ ꯂꯥꯏꯅ ꯍꯧꯖꯤꯛ ꯀ꯭ꯋꯥꯇꯔ ꯐꯥꯏꯅꯦꯜ ꯑꯗꯨ ꯀꯥꯕꯗꯨ ꯌꯥꯝ ꯂꯥꯏꯅ ꯀꯥꯕ ꯅꯥꯇꯦꯅ ꯃꯣꯏꯁꯨ ꯀꯣ
ꯍꯣꯏ ꯍꯣꯏ
ꯃꯣꯏ ꯑꯗꯨꯗ ꯁꯤꯛꯁ ꯃꯤꯅꯤꯠꯗ ꯒꯣꯜ ꯆꯠꯂꯗꯤ ꯗꯥꯎꯗꯨꯗꯤ ꯌꯥꯝ ꯐꯈ꯭ꯔꯦ ꯇꯗ ꯑꯗꯣꯏꯗꯤ
ꯍꯣꯏ ꯑꯁ ꯑꯥꯔꯖꯦꯟꯇꯤꯅꯥꯁꯨ ꯐꯖꯅꯗꯤ ꯁꯨꯠꯗꯤ ꯇꯧꯍꯧꯕꯅꯦ
ꯑꯥꯁ ꯑꯔꯖꯦꯟꯇꯤꯅꯥꯒꯤ ꯍꯟꯗꯛꯀꯤ ꯋꯥꯔꯜ ꯀꯞꯇꯤ ꯄꯦꯂꯦꯗ ꯃꯃꯥꯡꯉꯒꯤ ꯍꯦꯟꯅꯁꯨ ꯀꯣ ꯃꯣꯏꯒꯤ ꯍꯟꯗꯛꯀꯤ ꯑꯗꯣ ꯄꯔꯐꯣꯔꯃꯦꯟꯁꯇ ꯌꯥꯝ ꯔꯦꯀꯣꯔꯠꯇꯣ ꯌꯥꯝ ꯐꯩꯌꯦꯕ ꯃꯣꯏꯒꯤꯗꯨꯀꯣ
ꯑ ꯗꯤꯃꯥꯔꯤꯌꯥ ꯑꯁ ꯌꯥꯎꯔꯝꯃꯗꯤ ꯆꯞ ꯆꯥꯅꯤ ꯃꯥꯁꯨ ꯌꯥꯎꯗꯦ ꯗ꯭ꯔꯦ ꯗꯤꯕꯥꯂꯥꯁꯨ ꯌꯥꯎꯗ꯭ꯔꯦ
ꯑꯥꯁ ꯃꯣꯏ ꯃꯣꯏ ꯑꯅꯤꯗꯨ ꯑꯁ ꯀꯔꯤꯒꯤꯔꯅꯦ ꯃꯤꯁ ꯇꯧꯗꯤ ꯇꯧꯋꯦꯍꯦ ꯃꯣꯏꯅꯤ ꯁꯅꯥꯔꯝꯃꯥꯗꯤꯀꯣ ꯉꯝꯃꯁꯨ ꯉꯝꯗ꯭ꯔꯁꯨ
ꯁꯥꯅꯕ ꯑꯥ ꯎꯨꯝ
ꯑꯗꯨ ꯑꯁ ꯑꯥꯔꯖꯦꯟꯇꯤꯅꯥꯗꯗꯤ ꯃꯣꯏ ꯄ꯭ꯂꯦꯌꯔꯗꯣ ꯌꯥꯏꯌꯦꯗ ꯃꯣꯏꯅ ꯃꯣꯏꯒꯤ ꯕꯦꯛꯀꯞꯇ ꯑꯗꯨꯝ ꯐꯩꯔ ꯍꯧꯖꯤꯛꯁꯨ ꯃꯇꯝ ꯌꯥꯝ ꯂꯩꯔꯤꯗ ꯃꯣꯏꯅ ꯒꯣꯜꯗꯣ ꯃꯦꯀꯞ ꯇꯧꯕ ꯅꯠꯇꯦꯗ ꯇꯨ ꯒꯣꯜ ꯃꯣꯏꯅ ꯉꯝꯕꯒꯤ ꯒꯣꯜ ꯑꯦꯛꯁꯄ꯭ꯔꯥꯁꯨ ꯃꯣꯏ ꯑꯗꯨꯝ ꯆꯟꯕꯒꯤ ꯆꯥꯟꯁ ꯂꯩꯌꯦ ꯗ ꯃꯣꯏꯗꯤ ꯑꯁ ꯃꯣꯏꯒꯤꯗꯤ ꯀꯩꯅꯣ ꯃꯣꯏ ꯗꯤꯁꯤꯄ꯭ꯂꯤꯟꯕꯨꯗꯤ ꯌꯥꯝ ꯂꯩꯌꯦꯅ
ꯎꯨꯝ
ꯐꯠꯇꯕꯤ ꯑꯥꯁ ꯑꯩꯁꯨ ꯑꯗꯨꯝ ꯇꯧꯖꯕꯅꯦ ꯍꯧꯖꯤꯛ ꯏꯖꯤꯞꯇ ꯒꯣꯜ ꯆꯜꯂꯁꯨ ꯀꯣ
ꯎꯨꯝ ꯐꯣꯔꯇꯤ ꯐꯥꯏꯚ ꯃꯤꯅꯤꯠꯇ ꯆꯟꯕ ꯉꯝꯗ꯭ꯔꯗꯤ
ꯍꯣꯏ ꯍꯣꯏ ꯑꯗꯣ ꯁꯤꯅ ꯍꯥꯏꯕꯅꯤ ꯃꯦꯁꯤꯗꯤ ꯃꯥꯒꯤ ꯃꯥꯗꯣ ꯃꯥꯏ ꯄꯂꯦ ꯃꯑꯣꯡꯗꯣ ꯌꯥꯝ ꯋꯥꯡꯉꯦ ꯑꯗꯨ ꯃꯥꯅ ꯄꯦꯅꯥꯜꯇꯤꯗꯤ ꯃꯥ ꯗꯥꯎ ꯂꯩꯇꯦ ꯁꯦꯡꯅ ꯃꯥ ꯄꯦꯅꯥꯜꯇꯤ ꯆꯥꯟꯗ꯭ꯔꯁꯨ ꯑꯗꯨꯒꯤ ꯃꯦꯀꯞ ꯇꯧꯕ ꯒꯣꯜ ꯑꯗꯨꯝ ꯆꯟꯕꯗꯨ ꯃꯥꯒꯤ ꯆꯥꯟꯁ ꯂꯩꯌꯦꯕ ꯃꯥꯗꯣ ꯌꯥꯝ ꯀꯧꯗꯣ ꯌꯥꯝ ꯋꯥꯡꯉꯦꯕꯀꯣ
ꯀꯩꯀꯥ ꯁꯦꯝꯕꯗꯣ
ꯍꯣꯏ
ꯈꯞ ꯐꯠꯇ꯭ꯔ
ꯑꯥꯔꯖꯦꯟꯇꯤꯅꯥꯗꯤ ꯃꯣꯏ ꯇꯤ ꯇꯦꯛ ꯁꯥꯟꯅꯕꯗꯨꯗꯤ ꯑꯗꯨꯝ ꯍꯌꯦ ꯐ꯭ꯔꯥꯟꯁ ꯀꯣꯏꯒ ꯃꯥꯥꯟꯗꯤ ꯃꯣꯏꯗꯤ ꯑꯦꯔꯗꯣ ꯌꯥꯝ ꯀꯜꯂꯦꯅ ꯃꯣꯏꯗꯤ ꯃꯣꯏ ꯇꯦꯛꯇꯤꯁꯇꯅ ꯑꯗꯨꯕꯤꯗ ꯄꯥꯡꯉꯟꯗꯣ ꯑꯗꯨꯝ ꯌꯥꯏꯅ
ꯚꯥꯏꯗꯤ ꯀꯔꯤ ꯇꯧꯒꯦ ꯍꯧꯖꯤꯛ ꯕꯦꯡ ꯃꯇꯝꯅꯤꯅ
ꯑꯁ ꯕ꯭ꯔꯦꯛ ꯃꯇꯝꯗ ꯑꯗꯨ ꯍꯧꯕꯗꯣ ꯑꯃꯨꯛ ꯉꯥꯏꯔ ꯂꯩꯌꯦ ꯀꯟꯅ ꯉꯥꯏꯔ ꯂꯩꯕꯅꯦ
ꯀꯣꯏꯁꯨꯨ ꯉꯥꯏꯔꯤꯅꯦ ꯁꯤꯁꯦ ꯑꯩꯗꯤ ꯋꯥꯔꯕꯅꯦ ꯑꯁꯤꯁ ꯇꯁꯦꯡꯅ ꯍꯥꯏꯔꯗꯤꯀꯣ ꯍꯥꯏꯕꯗꯤ ꯃꯣꯏꯁꯨ ꯈꯤꯇꯪ ꯂꯩꯔꯣ ꯇꯧꯕꯒꯤꯀꯣ
ꯍꯣꯏ ꯍꯣꯏ ꯑꯩꯁꯨ ꯀꯩꯅꯣ ꯕꯤꯠ ꯕꯨꯗꯤ ꯀꯩꯁꯨ ꯍꯟꯊꯗꯦ ꯁꯦꯡꯅ ꯍꯥꯏꯕꯅꯦ ꯑꯩ ꯃꯣꯏꯅ ꯒꯣꯜ ꯆꯂꯥꯁꯨ ꯍꯧꯖꯤꯛ ꯍꯧꯖꯤꯛ ꯊꯨꯅ ꯆꯝꯕꯗꯣ ꯑꯩꯈꯣꯏꯗꯤ ꯄꯦꯜꯂꯦ ꯍꯣꯔꯦꯟ ꯂꯣꯏꯔꯝꯗꯥꯏꯗ ꯆꯥꯂꯒ ꯁꯤꯕꯗꯨꯗꯤ ꯑꯗꯨꯗꯤ ꯍꯦꯟꯅ ꯄꯦꯟꯗꯦꯕꯀꯣ
ꯎꯝ ꯑꯩꯈꯣꯏꯁꯨ ꯍꯥꯏꯔꯝꯕꯅꯦ ꯑꯗꯨꯗꯣ
ꯍꯣꯏ ꯍꯣꯏ ꯃꯣꯏ ꯑꯥꯔꯖꯦꯟꯇꯤꯅꯥꯗꯣ ꯃꯣꯏ ꯍꯦꯟꯅ ꯁꯣꯟꯕ ꯅꯥꯗꯦꯕ ꯃꯣꯏꯒꯤ ꯍꯧꯖꯤꯛꯀꯤ ꯗꯥꯎꯗꯨꯅ ꯑꯗꯨꯝ ꯆꯟꯈꯤꯕ ꯋꯥꯅꯦꯕ
ꯌꯦꯡꯉꯣ ꯏꯖꯤꯞ ꯑꯩꯈꯣꯏꯅ ꯍꯥꯐꯇ ꯀꯌꯥꯃꯨꯛ ꯃꯣꯏ ꯁꯨ ꯇꯧꯕ꯭ꯔꯣ ꯑꯃꯨꯔꯛꯁꯨ ꯇꯧꯗꯦꯕ ꯑꯃ ꯈꯛ
ꯑ ꯑꯗꯨꯃꯥꯏꯅ ꯇꯋꯏ ꯅꯍꯥꯟ ꯀꯩꯅꯣ ꯖꯄꯒ ꯕ꯭ꯔꯥꯖꯤꯜ ꯁꯅꯥꯕꯗꯨ
ꯎꯝ
ꯖꯄꯟꯗ ꯍꯥꯞꯄ ꯃꯃꯥꯡꯗꯗꯤ ꯄꯨꯔꯥ ꯌꯥꯕꯅꯦꯕ ꯃꯣꯏ ꯃꯣꯏ ꯁꯤꯕꯗꯨ ꯑꯗ ꯍꯥ ꯍꯥꯕ ꯃꯇꯨꯡꯗꯗꯤ ꯍꯧꯖꯤꯛ ꯃꯣꯏꯒꯤꯗꯣ ꯃꯣꯏ ꯑꯥꯔꯖꯦꯟꯇꯤꯅꯥ ꯈꯣꯏꯗꯤ ꯃꯣꯏ ꯀꯩꯅꯣ ꯃꯃꯥꯡꯗꯁꯨ ꯋꯥꯔꯜ ꯀꯞꯀꯨꯝꯕ ꯑꯗꯨꯝ ꯂꯧꯕ ꯑꯗꯨ ꯇꯧꯕꯗꯤ ꯃꯣꯏꯒꯤ ꯄ꯭ꯂꯦ ꯃꯑꯣꯡꯗꯣ ꯑꯗꯨꯝ ꯑꯩꯈꯣꯏꯁꯨ ꯈꯪꯉꯦꯅ
ꯍꯥꯟꯅꯗꯤ ꯍꯦꯟꯅꯗꯤ
ꯍꯣꯏ ꯍ ꯍꯣꯏ
ꯑꯥꯔꯖꯦꯟꯇꯤꯅꯥꯁꯦ ꯕꯣꯜ ꯇꯥꯟꯕꯁꯦ ꯁꯨꯛꯄ ꯀꯩꯅꯣ ꯇꯧꯗꯦꯕ ꯃꯣꯏꯗꯤ ꯑꯗꯨꯝ ꯇꯥꯟꯅꯩꯕ
ꯍꯣꯏ ꯍꯣꯏ ꯑ ꯑꯁ ꯑꯗꯨꯒꯤꯗꯨ ꯑꯥꯔꯖꯦꯟꯇꯤꯅꯥꯒ ꯑꯁꯤ ꯅꯣꯔꯋꯦꯗꯣ ꯃꯣꯏꯒꯤ ꯄ꯭ꯂꯦꯗꯣ ꯑꯌꯥꯝ ꯄꯥꯝꯕ ꯂꯩꯌꯦ ꯍꯟꯗꯛꯀꯤ ꯋꯥꯔꯜ ꯀꯞꯇꯣ ꯅꯣꯡꯋꯥꯏꯗ ꯑꯩꯈꯣꯏ ꯃꯃꯥꯡꯗꯗꯤ ꯀꯩꯁꯨ ꯈꯪꯂꯝꯗꯦꯕ ꯃꯣꯏꯒꯤ ꯀꯥꯎꯟꯇꯔꯤꯗꯣ ꯑꯩꯈꯣꯏꯅ ꯁꯞꯄꯣꯔꯠ ꯇꯧꯒꯅꯤꯁꯨ ꯈꯟꯗꯦꯕ ꯑꯁ ꯑꯁꯤ ꯔꯣꯅꯦꯗꯣ ꯑꯩꯈꯣꯏꯗꯤ ꯃꯣꯏꯗꯤ ꯉꯥꯏꯔꯂ ꯕꯣꯞ ꯄꯤꯔꯁꯨ ꯑꯗꯨꯝ ꯃꯤꯒꯤ ꯑꯗꯨꯝ ꯀꯟꯅ ꯆꯦꯟꯕ ꯍꯥꯏꯕꯁꯨ ꯅꯠꯇꯦꯕꯀꯣ ꯑꯗꯨ ꯄ꯭ꯂꯦꯌꯔꯗꯨ ꯃꯣꯏ ꯄꯥꯠꯁꯤꯡ ꯄꯤꯗꯦ ꯄꯤꯗꯦ ꯑꯗꯨ ꯍꯥꯏꯔꯁꯨ ꯑꯗꯨ ꯌꯥꯗꯦꯕꯣ ꯑꯗꯨ ꯃꯦꯁꯤ ꯈꯣꯏꯗꯤ ꯑꯗꯨꯝ ꯃꯥꯅ ꯕꯣꯠ ꯊꯤꯕꯗꯣ ꯃꯥꯒꯤ ꯄꯥꯅꯔꯅ ꯕꯣꯠ ꯄꯥꯏꯔꯗꯤ ꯃꯥꯅ ꯕꯣꯠ ꯀꯔꯃꯍꯥꯏꯅ ꯃꯉꯣꯟꯗ ꯄꯤꯒꯦꯔꯕꯗꯣ ꯑꯗꯨ ꯊꯤꯕꯗ ꯌꯥꯝ ꯍꯩꯌꯦꯕ ꯃꯥꯗꯣ ꯃꯣꯏꯒꯤ ꯄ꯭ꯔꯦꯛꯇꯤꯁꯇ ꯌꯥꯝ ꯐꯖꯩꯗ ꯍꯣꯏ
ꯊꯨꯕꯣꯜꯒ ꯀꯩꯅꯣ ꯊꯨꯕꯣꯜ ꯁꯄ꯭ꯂꯥꯏ ꯇꯧꯕꯗꯣ
ꯍꯣꯏ ꯍꯣꯏ ꯑꯁ ꯃꯣꯏ ꯃꯅꯥ ꯍꯣꯏ ꯍꯣꯏ ꯒꯣꯜꯗꯣ ꯂꯥꯞꯅ ꯆꯃꯗꯨꯗꯤ ꯑꯩꯈꯣꯏꯒꯤ ꯇꯂꯦꯟꯅꯥꯗꯗ ꯑꯗꯨꯗꯤ ꯗꯥꯎꯅꯦꯕ ꯇꯦꯛ ꯇꯦꯛ ꯇꯦꯛ ꯁꯅꯔꯒ ꯆꯝꯕꯗꯨꯗꯤ ꯑꯗꯨꯗꯤ ꯑꯩꯈꯣꯏꯒꯤ ꯇꯥꯂꯦꯟꯅꯤꯕꯀꯣ ꯁꯦꯡꯅ ꯍꯥꯏꯔꯗꯤ ꯍꯥꯥꯞꯅ ꯀꯥꯞꯔꯒ ꯇꯥꯜꯂꯒ ꯆꯝꯕꯗꯨꯗꯤ ꯑꯗꯨꯗꯤ ꯑꯩꯈꯣꯏ ꯀꯩꯅꯣ ꯑ ꯁꯨꯝ ꯑꯩꯈꯣꯏ ꯂꯩꯀꯥꯏ ꯂꯩꯀꯥꯏꯒꯤ ꯀ꯭ꯂꯕꯀꯨꯝꯕ ꯑꯗꯨꯒꯨꯝꯕ ꯃꯥꯟꯈ꯭ꯔꯦꯕ ꯀꯥꯎꯟꯇ꯭ꯔꯤꯒꯤ ꯄ꯭ꯂꯦ ꯃꯥꯟꯗ꯭ꯔꯦꯕ
ꯍꯥꯏꯕꯗꯤ ꯋꯥꯀꯞꯅꯤꯅ ꯏꯁꯇꯦꯟꯗꯥꯔꯗꯣ
ꯍꯣꯏ ꯍꯣꯏ ꯃꯤꯒꯤ ꯀꯥꯎꯟꯇ꯭ꯔꯤꯗꯣ ꯑꯗꯨꯝ ꯇꯦꯛ ꯇꯦꯛꯔꯥ ꯂꯩꯕꯗꯣ ꯑꯗꯨꯣ ꯃꯤꯒꯤ ꯃꯔꯛꯇ ꯃꯤ ꯌꯥꯝ ꯆꯤꯟꯕ ꯃꯔꯛꯇ ꯑꯗꯨꯝ ꯁꯃ ꯍꯥꯏꯕꯗꯨꯗꯤ ꯑꯗꯨꯗꯤ ꯃꯣꯏꯒꯤ ꯇꯦꯂꯦꯟꯗꯣ ꯃꯤ ꯌꯥꯝ ꯄꯦꯜꯂꯦꯕꯀꯣ ꯃꯤꯁꯤ ꯈꯣꯏꯒꯤꯗꯣ
ꯎꯝ ꯎꯝ
ꯑꯗ ꯑꯁ ꯃꯥ ꯉꯝꯒꯨꯅꯦꯕꯗꯣ ꯃꯥ ꯉꯝꯉꯨꯅꯦꯕꯗ ꯑꯗꯨꯝ ꯊꯥꯖꯕ ꯂꯩꯔꯦꯗ ꯍꯧꯖꯤꯛꯐꯥꯎꯁꯨ ꯃꯥ ꯒꯣꯜ ꯑꯗꯨꯝ ꯆꯥꯔꯥ ꯂꯩꯔꯁꯨ
ꯑꯩꯣꯏꯁꯨ ꯊꯥꯖꯕ ꯂꯩ ꯑꯗꯨꯗ
ꯍꯣꯏ ꯍꯣꯏ ꯑꯩꯈꯣꯏ ꯔꯣꯅꯦꯜꯗꯣ ꯐꯁꯇ ꯅꯪ ꯀꯌꯥ ꯁꯞꯄꯣꯔꯠ ꯇꯧꯔ ꯂꯩꯕꯗꯦ
ꯑꯁ ꯅꯨꯡꯉꯥꯏꯇꯦ ꯃꯥ ꯑꯩꯗꯤ ꯂꯣꯏꯅꯃꯛ ꯄꯥꯝꯃꯦꯕꯀꯣ ꯗꯣꯁꯨ ꯈꯤꯇꯪ ꯄ꯭ꯂꯦꯗ ꯈꯤꯇꯪ ꯀꯩꯅꯣ ꯇꯧꯕꯗꯣ ꯌꯨꯅꯤꯛ ꯍꯥꯏꯕ ꯇꯥꯔꯦ ꯌꯥꯝ ꯇꯣꯉꯥꯟꯕ ꯑꯗꯨꯒꯤ ꯄꯥꯝꯃꯦꯕ
ꯍꯣꯏ ꯑꯁ ꯍꯧꯖꯤꯛ ꯑꯩꯈꯣꯏꯅ ꯀꯟꯇ꯭ꯔꯤ ꯑꯃ ꯁꯞꯄꯣꯔꯠ ꯇꯧꯕ ꯍꯥꯏꯕꯅꯦ ꯍꯧꯖꯤꯛ ꯀꯩꯅꯣ ꯕ꯭ꯔꯥꯖꯤꯜ ꯃꯦꯟꯃꯥꯔ ꯈꯣꯏꯁꯨ ꯅꯨꯡꯁꯤꯌꯦꯀꯣ ꯍꯧꯖꯤꯛ ꯑꯁꯤ ꯃꯨꯗ꯭ꯔꯤꯛ ꯈꯣꯏꯁꯨ ꯅꯨꯡꯁꯤꯌꯦ ꯒ꯭ꯔꯣꯁꯤꯌꯥ ꯈꯣꯏꯣ ꯑꯗꯣ ꯑꯩꯈꯣꯏꯅ ꯄꯥꯝ ꯃꯉꯥ ꯊꯨꯅꯤꯕ ꯃꯣꯏ ꯇꯇ꯭ꯔꯗꯤ ꯑꯩꯈꯣꯏ ꯃꯣꯏꯒꯤ ꯀꯥꯎꯟꯇ꯭ꯔꯤꯗꯣ ꯁꯞꯄꯣꯔꯠ ꯇꯧꯅꯦ ꯈꯟꯕ ꯂꯩꯇꯦꯕꯀꯣ ꯑꯁ ꯃꯣꯏ ꯖꯄꯥꯟ ꯐꯁꯨ ꯅꯨꯡꯁꯤ ꯍꯧꯖꯤꯛ ꯑꯩꯈꯣꯏꯅ ꯄꯥꯝꯕꯗꯣ ꯅꯦꯝꯃꯔ ꯈꯣꯏꯁꯨ ꯔꯅꯗꯣ ꯑꯩꯣꯏꯁꯨ ꯍꯧꯖꯤꯛ ꯑꯔꯖꯦꯟꯇꯤꯅꯥꯕꯨ ꯑꯩꯈꯣꯏꯅ ꯀꯩꯅꯣ ꯇꯧꯗ꯭ꯔꯁꯨ ꯑꯁꯨꯝ ꯃꯣꯏ ꯁꯤꯈ꯭ꯔꯗꯤ ꯑꯩꯈꯣꯏ ꯋꯀꯞ ꯃꯤ ꯑꯃꯒꯤꯒꯤ ꯕꯤꯠꯇꯨ ꯂꯩꯗꯦꯅ
ꯎꯝ ꯆꯨꯝꯃ
ꯃꯣꯏ ꯃꯣꯏ ꯂꯩꯕꯒꯤ ꯑꯩꯈꯣꯏ ꯃꯣꯏ ꯏꯃꯦꯖꯇꯨ ꯄꯨꯡ ꯑꯅꯤ ꯑꯣꯏꯔꯁꯨ ꯑꯍꯨꯝ ꯑꯣꯏꯔꯁꯨ ꯑꯗꯨꯝ ꯉꯥꯏꯔ ꯌꯦꯡꯕ ꯋꯥꯅꯤꯕꯀꯣ ꯍꯣꯏ ꯑꯗ ꯉꯝꯃꯣꯏꯅꯦꯗ ꯃꯥꯏ ꯑꯗꯨꯝ ꯉꯝꯃꯣꯏꯅꯤꯗ
ꯍꯣꯏ ꯑꯩꯈꯣꯏ ꯑꯥꯔꯖꯦꯟꯇꯤꯅꯥꯅ ꯉꯝꯃꯤꯉꯤꯗ
ꯑꯩꯉꯣꯏꯒꯤ ꯅꯣꯡ ꯇꯥꯗ꯭ꯔꯣ ꯚꯥꯏ ꯅꯣꯏꯉꯣꯟꯗ
ꯑꯩꯈꯣꯏꯔꯣꯝꯁꯦ ꯅꯣꯡ ꯇꯥꯒꯦ ꯇꯧꯔꯦ ꯚꯥꯏ
ꯅꯣꯡ ꯇꯥꯒꯗꯣꯔꯦ ꯑꯩꯈꯣꯏꯗꯁꯨ
ꯑꯁ ꯁꯤꯅꯅꯦ ꯌꯦꯡꯕ ꯅꯨꯡꯉꯥꯏꯅꯤꯍꯦ ꯏꯪꯅ ꯆꯤꯛꯈ꯭ꯔꯒꯦꯀꯣ
ꯍꯣꯏ ꯍꯣꯏ ꯑꯁ ꯍꯧꯖꯤꯛ ꯑꯥꯔꯖꯦꯟꯇꯤꯅꯥꯗ ꯉꯁꯤꯒꯤ ꯀꯥꯔꯗꯤꯩ ꯃꯣꯏꯗꯩ ꯍꯣꯏ ꯅ ꯑꯗꯨꯝ ꯀꯥꯎꯏꯒ ꯆꯥꯟꯁ ꯂꯩꯒꯗꯧ ꯃꯥꯜꯂꯦꯗ ꯍꯧꯖꯤꯛ ꯀꯩꯅꯣ ꯐ꯭ꯔꯥꯟꯁ ꯈ ꯃꯣꯔꯣꯛꯀꯣ ꯍ ꯑꯗꯨ ꯃꯣꯏꯁꯅꯥꯕꯨ ꯐꯪꯗꯦ ꯑꯗꯨꯝ ꯑꯇꯩ ꯀꯥꯕꯗꯨꯗꯤ ꯈꯔ ꯑꯩꯈꯣꯏ ꯆꯥꯟꯁ ꯂꯩꯅ ꯏꯁꯄꯦꯟꯈꯣꯏꯁꯨ ꯃꯣꯏ ꯁꯥꯟꯅꯥꯕꯨ ꯐꯥꯔꯣꯏꯅ
ꯅꯔꯁꯗꯦ ꯍꯧꯕ ꯍꯧꯔꯦꯍꯦ
ꯃꯣꯏ ꯑꯗꯨꯝ ꯀꯥꯀꯅꯤ ꯇꯥ ꯃꯣꯏꯗꯤ
ꯍꯣꯏ ꯀꯥꯕꯨꯗꯤ ꯀꯥꯒꯅꯤ ꯑꯩꯈꯣꯏꯅ ꯁꯣꯏꯗꯦꯅꯀꯣ
ꯍꯣꯏ
ꯁꯣꯔꯅ ꯀꯥ ꯍꯥꯟ ꯄꯤꯕꯦꯅꯣ
ꯑꯦ ꯑꯗꯗꯤ ꯑꯩꯈꯣꯏꯅ ꯃꯥꯒꯤ ꯐ꯭ꯔꯦꯟꯁ ꯈꯣꯏꯅ ꯃꯥꯕꯨ ꯁꯞꯄꯣꯔꯠ ꯇꯧꯔꯒ ꯅꯤꯡꯕꯗꯨꯗꯤ ꯑꯗꯨꯗꯤ ꯇꯣꯉꯥꯟꯈ꯭ꯔꯦ ꯑꯗꯨꯗꯤꯀꯣ ꯏꯁꯣꯔꯅ ꯑꯗꯨꯝ ꯈꯪꯉꯦꯕꯀꯣ ꯈ꯭ꯔꯥꯗꯤ ꯃꯥꯒꯤꯗꯃꯛꯇ ꯀꯞꯄꯁꯨ ꯉꯝꯃꯦ ꯄꯩꯁꯥ ꯀꯌꯥ ꯊꯥꯗꯕꯁꯨ ꯉꯝꯃꯦ ꯃꯥ